ꯎꯝ ꯁ꯭ꯋꯥꯏꯗꯗꯤ ꯀꯝꯄ꯭ꯌꯨꯇꯔꯒꯤꯗꯣ ꯊꯥ ꯇꯔꯨꯛꯀꯤ ꯀꯣꯔꯁꯇꯣ
ꯎꯝ
ꯊꯥ ꯑꯍꯨꯝꯗ ꯂꯣꯏꯁꯤꯜꯂꯒ ꯁꯥꯔꯇꯤꯐꯤꯀꯦꯠꯇꯤ ꯑꯗꯨꯝ ꯊꯥ ꯇꯔꯨꯛꯀꯤ ꯐꯪꯗꯣꯏꯕ ꯑꯗꯨꯒꯨꯝꯕ ꯌꯥꯝ ꯂꯩꯌꯦꯕꯀꯣ ꯑꯗꯣ ꯑꯩꯅ ꯌꯨꯝꯗ ꯂꯩꯔꯣꯏꯗꯕꯅꯤꯅ ꯁ꯭ꯋꯥꯏꯗ ꯑꯗꯨꯝ ꯇꯝꯕꯗ ꯐꯔꯛ ꯌꯥꯝ ꯇꯥꯗꯧꯕ ꯑꯗꯨꯗꯨꯏꯅꯦ ꯑꯩꯅ ꯑꯥꯗ ꯇꯝꯅꯕ ꯇꯧꯔꯤꯁꯦ ꯇꯥꯕ꯭ꯔꯣ ꯇꯥꯕ꯭ꯔ
ꯍꯜꯂꫭ ꯍꯜꯂꫭ
ꯇꯥꯏꯌꯦ
ꯑꯗꯨꯝꯕꯩꯗꯤ ꯅꯣꯂꯦꯁ ꯀꯩꯁꯨ ꯐꯪꯗꯝꯅꯤꯗ
ꯎꯝ ꯑꯗꯨꯗꯨꯒ ꯍꯥꯏꯗꯤ ꯁꯥꯔꯇꯤꯐꯤꯀꯦꯠꯇꯣ ꯏꯟꯁꯇꯤꯇ꯭ꯌꯨꯠ ꯈꯩꯇꯪ ꯃꯃꯤꯡ ꯆꯠꯄ ꯑꯝꯇꯪꯀꯤ ꯄꯥꯏꯅꯤꯡꯕ ꯍꯥꯏꯇꯥꯔꯦ ꯍꯥꯏꯗꯤ ꯑꯩꯈꯣꯏꯒꯤ ꯑꯩꯈꯣꯏꯅ ꯂꯥꯏꯔꯤꯛ ꯊꯝꯃꯤꯁꯤꯗꯤ ꯅꯣꯂꯦꯖ ꯇꯥꯟꯁꯤꯟꯕ ꯅꯠꯇꯦꯗ ꯖꯣꯕ ꯐꯪꯅꯕꯗ ꯊꯕꯛ ꯐꯪꯅꯕ ꯇꯝꯕ ꯂꯥꯏꯔꯤꯛꯅꯦꯕ ꯑꯗꯨꯗꯨꯅ ꯀꯝꯄ꯭ꯌꯨꯇꯔ ꯁꯥꯔꯇꯤꯐꯤꯀꯦꯠ ꯄꯥꯏꯕꯗꯨꯁꯨ ꯊꯕꯛꯀꯤ ꯃꯇꯥꯡꯗ ꯀꯥꯟꯅꯔꯛꯀꯗꯕ ꯐꯠꯂꯥꯎ ꯆꯪꯕ ꯌꯥꯒꯗꯕ ꯑꯣꯏꯅ ꯄꯥꯝꯃꯦꯕ
ꯑꯩ ꯃꯅꯨꯡ ꯕꯨꯛꯇ ꯊꯤꯜꯂꫭ
ꯊꯤꯔꯅꯤ ꯐꯪꯅꯕ ꯊꯤꯔꯗꯕꯅꯤ ꯃꯅꯥꯛ‌ ꯑꯗꯥꯏꯗ ꯁꯨꯄꯔ ꯃꯥꯔꯀꯦꯠ ꯐꯥꯎ ꯆꯈꯠ ꯇꯥꯔꯒꯁꯨ ꯆꯠꯂꯗꯕꯅꯦ ꯈꯣꯡꯅ ꯑꯣꯏꯔꯖꯨ ꯒꯥꯔꯤꯗ ꯑꯣꯏꯔꯁꯨ
ꯈꯔ ꯀꯩꯅꯣ ꯇꯧꯕ ꯑꫭꯏꯖꯨ ꯌꯥꯏ ꯑꯥ ꯑꯥ ꯑꯥ ꯑꯗꯥꯏ ꯗꯥꯏꯔꯦꯛ ꯅꯠꯇ꯭ꯔꯁꯨ ꯈꯤꯇꯪ ꯍꯥꯏꯗꯣꯔꯛꯑꯁꯨ ꯌꯥꯏ
ꯎꯝ
ꯀ ꯑꯗꯨ ꯔ ꯁꯁꯠꯇ ꯍꯔꯗ꯭ꯔꯦ
ꯑꯗꯩ ꯊꯕꯛꯀꯤ ꯑꯃꯒꯤ ꯑꯃꯒꯤ ꯂꯥꯛꯄꯗꯅꯤ ꯐꯠ ꯐꯠ ꯐꯠ ꯄꯥꯎ ꯄꯤꯅꯔꯒꯅꯦ ꯑꯝꯇ ꯊꯥꯖꯤꯜꯍꯧꯁꯤ
ꯑꯗꯨꯅꯦ ꯍꯥꯟꯅ ꯔꯦꯗꯤꯗ ꯂꯩꯅꯔꯝꯕꯩ
ꯎꯝ
ꯗꯣꯀꯨꯃꯦꯟ ꯅꫠꯀꯨꯃꯦꯟ ꯑꯣꯏꯔꯁꯨ
ꯗꯣꯀꯨꯃꯦꯟ ꯀꯩꯀꯩ ꯖꯦꯔꫭꯁ ꯈ ꯈ ꯇꯧꯕ ꯌꯥꯔ ꯄꫭꯠꯅꯤ ꯃꯔꯛ ꯑꯃ ꯃꯥꯁꯇꯔꯁꯤꯡꯁꯦ ꯂꯔꯛꯑꯒ ꯃꯥꯁꯇꯔ ꯇꯥ ꯇꯥ ꯂꯩꯕꯗꯣ ꯍꯣꯏ ꯍꯧꯖꯤꯛꯄꯨꯗꯤ ꯃꯤꯔꯦꯝꯁꯦ ꯍꯥꯏꯗꯤ ꯇꯥꯔꯒ ꯊꯕꯛ ꯐꯪꯗꯕꯤ ꯂꯩꯕꯁꯦ ꯀꯩ ꯨ ꯂꯩꯅꯗ꯭ꯔꯦꯕ ꯀꯝꯄꯅꯤ ꯌꯥꯎꯒꯦꯔꯥ ꯑꯃ ꯇꯧꯒꯦꯔꯥ ꯑꯃ ꯑꯣꯏꯒꯦꯔꯥ ꯉꯝꯅ ꯉꯝꯅꯕ ꯃꯤꯁꯤꯡꯁꯦ ꯑꯝꯇ ꯂꯦꯝꯅ ꯂꯥꯏꯔꯤꯛ ꯇꯝꯃꯒꯤ ꯁꯨꯃꯥꯏꯅ ꯂꯩꯕ ꯋꯥꯅꯤ ꯑꯗꯨ ꯅꯠꯇꯕꯤ ꯂꯥꯏꯔꯤꯛ ꯇꯝꯗꯣꯏꯁꯤꯅ ꯁꯤ ꯑꯝꯇ ꯂꯦꯛꯀ ꯂꯩꯅꯗ꯭ꯔꯦꯕ ꯑꯁ ꯃꯔꯥ ꯑꯃꯒꯤ ꯑꯟꯑꯦꯝꯄ꯭ꯂꯣꯏ ꯃꯌꯥꯝꯗꯣ ꯑꯁ
ꯑꯗꯨꯝ ꯀꯥꯟ ꯃꫭꯏꯗꯤ ꯀꯔꯥꯏꯗꯒꯤ
ꯏꯃꯦꯕꯨꯗꯤ ꯆꯠꯂꯨꯅꯤꯅ ꯄꯥꯛꯅ ꯇꯧꯅꯔꯝꯕ ꯃꯇꯝꯗ
ꯍꯧꯖꯤꯛ ꯇꯤ ꯑꯅꯥꯡ ꯀꯩꯁꯨ ꯇꯣꯌꯦꯞ ꯂꯣꯏꯔꯗꯤ ꯂꯣꯏ ꯆꯅꯅꯈꯔ꯭ꯦ꯫
ꯑꯁ ꯀꯩꯅꯤꯗꯤ ꯄꯥꯝꯗꯦꯗ ꯄꯥꯔꯃꯤꯅꯦꯟ ꯇꯥꯕ ꯊꯕꯛ ꯅꯠꯇꯕꯅꯤ
ꯑꯩꯒꯤ ꯏꯁꯥꯁꯨ ꯑꯃꯨꯛ ꯃꯦꯟꯇꯦꯟ ꯇꯧꯗꯕ ꯌꯥꯔꯣꯏꯕ꯫ ꯍꯥꯏꯗꯤ ꯁꯛꯁꯦ ꯑꯗꯨꯝ ꯁꯛꯁꯤꯁꯨ ꯃꯦꯟꯇꯦꯟ ꯇꯧꯔꯒ ꯑꯗꯨꯅꯤ ꯏꯁꯀꯤꯟ ꯏꯁꯀꯤꯟ ꯀꯦꯌꯔ ꯑꯗꯨ ꯀꯦꯌꯥꯔ ꯃꯌꯥꯝ ꯑꯃ ꯂꯥꯛꯑꯦ ꯑꯗꯩꯗꯤ ꯑꯃꯨꯛ ꯋꯦꯠ ꯑꯃꯨꯛ ꯋꯦꯠ ꯑꯃꯨꯛ ꯀꯩꯅꯣ ꯇꯧꯅꯤ꯫ ꯋꯦꯠ ꯑꯃꯨꯛ ꯃꯦꯟꯇꯦꯟ ꯇꯧꯅꯤ꯫ ꯗꯥꯏꯠ ꯑꯃꯨ ꯃꯦꯟꯇꯦꯟ ꯇꯧꯅꯤ ꯑꯁ ꯈꯪꯗꯦ꫰꯫
ꯃꯣꯏꯁꯦ ꯑꯗꯨꯨꯝ ꯀꯦꯔꯛꯏꯅꯤꯅ ꯍꯥꯏꯣꯏꯗꯤꯛꯁꯨꯨ ꯋꯥꯏꯔꯣꯟꯁꯨ ꯂꯩꯑꯦ ꯎꯝ
ꯁꯤꯈꯥꯏꯒꯤꯗꯤꯅꯦ ꯆꯪꯗ꯭ꯔꯤꯉꯩꯗꯧꯕ ꯋꯥꯕꯅꯦ ꯋꯥꯕ ꯋꯥꯅꯦꯕ ꯆꯪꯕ ꯆꯪꯈ꯭ꯔꯅꯤꯅꯦ꯫ ꯅꯪꯗꯤ ꯆꯪꯕ ꯆꯪꯈ꯭ꯔꯗꯤ ꯅꯪꯗꯤ ꯑꯩꯒꯤ ꯁꯥꯔꯚꯤꯁ ꯇꯧꯅ ꯇꯧꯅꯅꯦ ꯅꯥꯈꯣꯡ ꯁꯣꯛꯇꯅ ꯈꯣꯠꯇꯅ ꯍꯥꯏꯗꯤ ꯅꯪꯒꯤ ꯊꯕꯛꯇꯣ ꯀꯩꯁꯨ ꯇꯧꯕ ꯉꯝꯗ ꯇꯥꯔꯒꯁꯨꯅꯦ ꯃꯥꯒꯤ ꯁꯔꯚꯤꯁ ꯃꯇꯝꯗꯣ ꯂꯣꯏ ꯒꯤ ꯃꯥ ꯑꯗꯨꯝ ꯇꯣꯂꯣꯞ ꯄꯤꯔꯒ ꯊꯝꯃꯤꯅꯦꯕ ꯑꯗꯨꯒꯨꯝꯕꯒꯤ ꯆꯥꯡꯁ ꯂꯩꯕꯁꯨ ꯅꯠꯇꯦ꯫ ꯆꯪꯗ꯭ꯔꯤꯉꯩꯒꯤ ꯋꯥ ꯋꯥꯅꯦꯕ ꯆꯪꯕ ꯆꯪꯈ꯭ꯔꯗꯤ ꯃꯣꯏꯗꯤ ꯅꯨꯡꯉꯥꯏꯑꯕ꯫
ꯋ꯭ꯗꯤ ꯅꯌꯦꯕꯨꯣ
ꯋꯥꯗꯗꯤ ꯀꯩꯅꯣ ꯈ꯭ꯋꯥꯏꯗꯒꯤ ꯋꯥꯕ ꯍꯥꯏꯔꯤꯅꯤ ꯃꯣꯏꯗꯣ ꯃꯣꯏꯗꯣ ꯆꯤꯡꯉꯕꯅꯤ ꯀꯩꯅꯣ꯫
ꯅꯨꯡꯉꯥꯏꯔ ꯃꯥꯟꯅꯕ ꯃꯥꯅꯤꯀꯣ ꯃꯣꯏꯅ ꯑꯗꯨꯝ ꯃꯣꯏꯒꯤ ꯐꯣꯇꯣ ꯅꯨꯡꯇꯨ ꯈꯔ ꯊꯥꯒꯠꯂꯕ ꯈꯣꯠꯂ ꯈꯔ ꯌꯦꯡꯕꯗꯗꯤ ꯐꯖꯕ ꯅꯨꯡꯉꯥꯏ ꯃꯥ
ꯂꯩ ꯃꯣꯏ ꯂꯥꯏꯇꯤ ꯄꯥꯗꯦ ꯑꯣꯣꯟꯗ ꯍꯧꯖꯤꯛ
ꯏꯪꯂꯤꯁꯁꯨ ꯍꯩꯇ ꯌꯥꯕ ꯄꯣꯠ ꯅꯠꯇꯦ ꯄ꯭ꯔꯣꯅꯥꯎꯟꯁꯤꯌꯦꯁꯟꯁꯨ ꯁꯨꯗꯕ ꯌꯥꯕ ꯄꯣꯠ ꯅꯠꯇꯦ ꯑꯗꯩꯗꯤ ꯃꯣꯏꯗꯤ ꯑꯗꯨꯝ ꯃꯊꯛꯇ ꯄꯥꯏꯔꯒ ꯆꯠꯂꯤꯗꯣ ꯊꯋꯥꯏꯗ ꯑꯗꯨꯝ ꯈꯨꯕꯇꯥ ꯍ ꯆꯠꯂꯕꯅꯦ ꯋꯥ
ꯑꯗꯩ ꯁꯨꯇꯤ ꯑꯃ ꯂꯧꯅꯤꯡꯉꯦ ꯈꯣꯠꯅꯤꯡꯉꯦꯅꯦꯛꯇꯩꯅꯣ ꯇꯧꯕ ꯌꯥ꯫
ꯑꯥ ꯂꯟꯗꯟꯐꯧ ꯄꯥꯏꯔꯒꯁꯨ ꯁꯨꯇꯤ ꯄꯤꯔꯅꯤ ꯍꯥꯏ ꯂꯟꯗꯟꯗ ꯄꯥꯔꯒ ꯁꯨꯇꯤꯗꯨꯗꯤ ꯀꯩ ꯀꯥꯟꯅꯗ ꯑꯗꯥꯏ ꯂꯟꯗꯟ ꯌꯦꯡꯉꯒ ꯇꯣꯛꯑꯦ꯫ ꯌꯨꯝ ꯍꯜꯂꯛꯄꯁꯨ ꯌꯥꯄꯣꯠ ꯅꯠꯇꯦ꯫
ꯑꯗꯨꯅꯤ ꯍꯣꯏ ꯂꯝ ꯀꯣꯏꯖꯕꯕꯨꯗꯤ ꯅꯨꯡꯉꯥꯏꯔꯕ꯫ ꯑ ꯑꯇꯩꯗꯗꯤ ꯋꯥꯔꯛꯏꯃꯨꯡ ꯑꯗꯗꯒꯤ ꯍꯌꯦꯡꯋꯥꯏ ꯊꯕꯛꯇ ꯁꯧꯔꯤꯁꯇ ꯂꯣꯏꯔꯕ ꯃꯇꯨꯡꯗ ꯑꯇꯣꯞꯄ ꯍꯥꯏꯕ ꯑꯃ ꯂꯩꯔꯛꯏꯗꯅ
ꯎꯝ
ꯄꯔꯃꯅꯦꯟ ꯖꯣꯕ ꯈꯟꯕꯅ ꯐꯩ꯫
ꯈꯟꯕꯅ ꯐꯩ ꯑꯗꯩꯗꯤ ꯇꯨꯌꯦꯜꯞ ꯂꯣꯏꯔꯒ ꯒ꯭ꯔꯦꯖꯨꯦꯁꯟ ꯂꯣꯝ ꯀ ꯀꯥꯡꯍꯧꯅꯒꯨꯝ ꯇꯧ ꯆꯍꯤꯁꯨ ꯌꯥꯝ ꯃꯥꯡꯍꯜꯂ ꯍꯥꯏꯕꯅꯤꯗ ꯫
ꯎꯅꯦ꯫ ꯃꯣꯏꯗꯣ ꯃꯥꯡꯉꯦꯁꯦ ꯃꯥꯡꯗꯤ ꯃꯥꯡꯉꯦꯗ ꯎꯝ
ꯏꯁ ꯖꯤꯛꯗ ꯑꯣꯖꯥ ꯍꯥꯏꯁꯨ ꯍꯧꯖꯤꯛꯇꯤ ꯕꯦꯠ ꯂꯣ ꯀꯔꯤꯌꯣ ꯫
ꯕꯤ ꯑꯦꯗꯁꯤꯃꯗꯤ ꯑꯩ ꯇꯧꯊꯣꯛꯀꯦ ꯈꯜꯂꯤ ꯃꯥꯁꯇꯔ ꯍꯦꯛ ꯂꯣꯏꯁꯤꯜꯂꯛꯄ ꯑꯩꯁꯦ ꯑꯩꯒꯤ ꯊꯥꯔꯤꯕ ꯏꯁꯀꯣꯂꯔꯁꯤꯞꯇꯣ ꯑꯗꯨꯗ ꯐꯉꯥ ꯇꯥꯔꯒꯗꯤ ꯑꯩ ꯕꯤ ꯑꯦꯗ ꯁꯤꯃꯗꯤ ꯍꯥꯏꯗꯤ ꯑꯇꯣꯞꯄ ꯊꯕꯛ ꯄꯥꯔꯠ ꯇꯥꯏꯝ ꯑꯃ ꯇꯧꯅ ꯇꯧꯅ ꯕꯤ ꯑꯦꯠꯁꯤꯡꯃꯗꯤ ꯂꯣꯏꯊꯣꯛꯀꯦ ꯀꯥꯏꯅ ꯈꯜꯂꯤꯌꯦ꯫
ꯌꯥ ꯑꯗꯨꯁꯨ
ꯑꯗꯨ ꯆꯍꯤ ꯑꯅꯤꯅꯦ
ꯎꯝ
ꯃꯔꯝꯗꯤ ꯆꯪꯕ
ꯑꯗ ꯒꯚꯔꯃꯦꯟꯒꯤ ꯑꯣꯏꯍꯧꯔꯗꯤ ꯑꯃꯨꯛꯁꯨ ꯐꯕ ꯄ꯭ꯔꯥꯏꯚꯦꯠꯇ ꯑꯣꯏꯕ ꯋꯥꯕ
ꯄꯔꯥꯏꯚꯦꯠꯀꯤꯁꯨ ꯅꯣꯕꯣꯗꯤꯌꯥꯒꯨꯝꯕꯁꯦ ꯑꯁꯤ ꯑꯁꯤꯗ ꯑꯁꯤꯗ ꯆꯪꯍꯧꯔꯒꯗꯤ ꯐꯩꯌꯦꯕ ꯑꯗꯣ ꯄ꯭ꯔꯥꯏꯚꯦꯠꯀꯤꯁꯨ ꯃꯦꯁꯤꯒꯨꯝꯕ ꯀꯣꯃꯦꯠꯀꯨꯝꯕꯁꯦ ꯊꯕꯛ ꯑꯗꯨꯝ ꯇꯣꯂꯣꯞ ꯑꯗꯨꯝ ꯆꯥꯎꯕꯅꯤꯗ
ꯑꯆꯧꯕꯗ ꯆꯪꯕ ꯐꯪꯒ꯭ꯔꯗꯤ ꯑꯃꯨꯛꯁꯨ ꯐꯕ ꯇꯧꯔꯤꯖꯦ ꯐꯔꯛꯇꯅꯤ
ꯑꯗꯨꯖꯨ ꯀꯟꯅ ꯍꯣꯠꯅ ꯇꯥꯔꯦꯗꯅ ꯑꯍꯥꯟꯕꯩꯗꯤ ꯁꯦꯇꯜ ꯑꯣꯏꯕ ꯑꯣꯏꯗꯕ ꯖꯣꯕ ꯑꯃ ꯐꯪꯉꯒ ꯊꯕꯛ ꯑꯃ ꯐꯪꯉꯒ ꯑꯈꯣꯏ ꯐꯥꯏꯅꯥꯟꯁꯤꯌꯦꯜꯁꯦ ꯈꯤꯇꯪ ꯏꯁꯇꯦꯕꯜ ꯑꯣꯏꯅꯕ ꯍꯣꯠꯅꯕ ꯇꯥꯕ ꯑꯗꯩ ꯇꯞ ꯇꯞꯅ ꯍꯣꯠꯅꯒꯗꯝꯅꯤ ꯍꯦꯛ ꯍꯦꯛ ꯂꯣꯏꯕꯒ ꯊꯕꯛ ꯏꯁꯇꯦꯕꯜ ꯑꯣꯏꯕ ꯑꯃ ꯐꯪꯉꯣꯗꯤ ꯀꯥꯏ ꯌꯥꯗꯣꯏ
ꯅꯣꯏ ꯈꯜꯂꯤꯁꯦ ꯇꯧꯕ ꯌꯥꯕ ꯍꯧꯖꯤꯛ ꯗꯔꯀꯥꯔ ꯑꯣꯏꯕ ꯍꯧꯔꯒ ꯊꯕꯛ ꯏꯗꯨꯔꯤ ꯊꯕꯛꯖꯦ ꯄꯥꯛ ꯀꯧꯗꯝꯅꯤꯅ ꯈꯪꯗꯦꯅꯦ
ꯍꯟꯗꯛ ꯕꯣꯠ ꯃꯌꯥꯒꯤ ꯊꯕꯛ ꯌꯥꯝ ꯀꯧꯗꯣꯔꯦ ꯍꯥꯏꯝ ꯅꯁꯥꯗꯨ ꯔꯦꯗꯤ ꯑꯗꯨꯅꯅꯦ ꯑꯩꯅ ꯀꯝꯄ꯭ꯌꯨꯇꯔ ꯄꯔꯞ ꯄꯔꯞ ꯄꯞ ꯇꯝꯍꯧꯅꯕ ꯍꯣꯠꯅꯩꯖꯦ
ꯑꯗꯨꯅꯦ ꯇꯝꯍꯧꯔꯁꯦ ꯑꯩꯖꯨ ꯏꯄꯥꯡ ꯂꯩꯇꯕꯩ ꯇꯝꯗꯕꯅꯦ
ꯀꯝꯄ꯭ꯌꯨꯇꯔꯁꯤꯃ ꯐꯖꯟ ꯇꯝꯊꯣꯛꯑꯕ ꯑꯗꯨꯗꯨꯒ ꯏꯗꯨꯅꯦ
ꯀꯩꯍꯥꯏꯅꯣ
ꯀꯝꯄ꯭ꯌꯨꯇꯔꯁꯤ ꯇꯝꯊꯣꯛꯑꯁꯦꯕ ꯑꯗꯨꯗꯨꯒ ꯑꯃ ꯑꯃ ꯀꯥꯎꯔꯛꯄ ꯈꯨꯗꯤꯡꯃꯛꯇ ꯐꯠ ꯂꯥꯎ ꯆꯪꯅꯕ ꯔꯦꯗꯤꯗ ꯂꯩꯔꯁꯦ ꯍꯥꯏꯕ
ꯌꯥꯏ
ꯕꯤ ꯑꯦꯠ ꯁꯤꯃꯗꯤ ꯑꯩꯒꯤ ꯌꯨꯝꯗꯗꯤ ꯂꯩꯁꯤꯟꯅꯤꯡꯕꯅꯤ ꯀꯋꯦꯠ ꯑꯝꯇꯪ ꯊꯥꯒꯦ ꯈꯟꯕꯅꯤ ꯃꯊꯪ ꯆꯍꯤ
ꯕꯦꯠ ꯀꯩꯅꯣ
ꯎꯝ
ꯊꯃꯝꯕꯨꯗꯤ ꯂꯩ
ꯑꯝꯐꯝꯕꯨꯗꯤ ꯃꯣꯏꯔꯥꯡꯒꯤꯁꯨ ꯂꯩꯅꯤ ꯑꯗꯨꯗ ꯑ ꯌꯁꯨ ꯇꯝꯕꯗꯨꯗ ꯅꯨꯡꯉꯥꯏꯅꯤ ꯐꯅꯤꯅ ꯈꯟꯕ
ꯑ ꯁꯨꯔꯦ ꯑꯗꯨ ꯃꯅ ꯋꯥ
ꯎꯃ ꯍꯥꯏꯗꯤ ꯂꯩꯗꯅ ꯑꯩꯈꯣꯏꯒꯤ ꯅꯃꯣꯏꯒꯤꯗꯃꯛꯇ ꯇꯝꯖꯕꯅꯤꯅ ꯅꯃꯒꯤꯗꯛꯇ ꯇꯝꯕ ꯅꯠꯇꯕꯅꯤꯅ ꯍ ꯋꯥꯏ ꯊꯕꯛ ꯈꯜꯂꯛꯄ ꯈꯣꯠꯂꯛꯄꯗ ꯅꯨꯡꯉꯥꯏꯒꯗꯧꯕ ꯃꯐꯝꯗ ꯇꯝꯅꯤꯡꯕꯦ
ꯗꯦꯒꯦ ꯐꯥꯏꯗ ꯑꯣꯏꯗꯅ
ꯎ
ꯀꯃꯥꯏ ꯀꯃꯥꯏꯟ ꯇꯧꯕꯅꯣ ꯈꯪꯗꯕ ꯏꯀꯦ
ꯑꯩꯈꯣꯏꯅ ꯂꯥꯛꯏꯕ ꯒ꯭ꯔꯦꯖꯨꯦꯁꯟꯗ ꯂꯥꯛꯏꯕ ꯁꯕꯖꯦꯛꯇꯨꯗꯅꯤ ꯕꯤ ꯑꯦꯗ ꯀꯩꯅꯣ ꯇꯧꯗꯣꯏꯁꯦ ꯇꯝꯗꯣꯏꯁꯦ ꯅꯣꯏ ꯃꯥꯁꯇꯔꯗ ꯂꯤꯡꯒꯨꯏꯁꯇꯤꯛꯇ ꯇꯧꯗꯣꯏꯅꯤꯅ ꯕꯤ ꯑꯦꯗ ꯇꯣ ꯑꯃꯨꯛꯇꯪ ꯈꯟꯅꯔꯣ ꯐꯖꯅ ꯇꯧ
ꯀꯔꯤ
ꯃꯥꯁꯇꯔꯗꯤ ꯂꯤꯡꯒꯨ꯭ꯋꯤꯁꯁꯤꯛꯇ ꯇꯧꯗꯣꯏꯅꯤꯅ ꯕꯤ ꯑꯦꯠ ꯀꯤꯗꯣ ꯐꯖꯅ ꯈꯟꯅꯔ ꯇꯧꯖꯦꯕ
ꯕꯦꯠꯇꯣ ꯇꯧꯔꯛꯑꯗꯤ ꯀꯩꯅꯣꯗꯣ ꯇꯧꯍꯧꯕꯅ ꯐꯩꯕꯣ ꯑꯣ ꯎꯝ ꯒ꯭ꯔꯦꯖꯨꯑꯌꯦꯁꯟꯒꯤꯗ ꯇꯧꯈꯤꯕ ꯑꯃ ꯐꯩ ꯐꯠꯇ꯭ꯔꯣꯝꯨꯣ
ꯒ꯭ꯔꯦꯖꯨꯑꯦꯁꯟꯗ ꯇꯧꯔꯗꯤ ꯕꯤ ꯑꯦꯗꯠꯇꯨꯒꯤ ꯁꯕꯖꯦꯛꯇꯨꯗꯅꯤꯅꯦ ꯅꯪ ꯑꯣꯖꯥ ꯑꯣꯏꯔꯛꯗꯁꯦ
ꯑꯗꯨ ꯑꯗꯨ ꯍꯦ
ꯍꯧꯖꯤꯦ ꯆꯗ ꯃꯥꯁꯗꯁꯤ ꯁꯩ ꯌꯥꯜꯗ ꯂꯩꯅꯦ ꯑꯃ
ꯑꯗꯨꯅ ꯑꯩꯅ ꯋꯥꯈꯜ ꯈꯜꯂꯒ ꯃꯨꯟꯅ ꯊꯕꯛꯇꯣ ꯇꯧꯁꯤ ꯌꯥꯏꯁꯦ